ꯑꯥ꯫ ꯇꯥꯕꯤꯌꯦꯕ ꯍꯩꯕꯤꯒꯦ ꯀꯩꯗꯧꯔꯤꯅꯣ꯫
ꯆꯥꯛ ꯆꯥꯊꯣꯛꯑꯒ ꯂꯩꯌꯦ꯫
ꯑꯦ ꯅꯪꯕꯨ ꯆꯥꯛ ꯆꯥꯔꯕꯅꯦ꯫ ꯥꯆꯥ ꯆꯥ ꯆꯥꯕ ꯍꯥꯏꯕ꯭ꯔꯥ ꯍꯣꯏ ꯍꯧꯔ‌ꯦ ꯍꯧꯔ‌ꯦ꯫
ꯑꯁ ꯆꯄꯥꯇꯤꯒꯨꯝꯕꯗꯤ ꯆꯥꯅꯤꯡꯗꯦ ꯍ‌ꯦ꯫
ꯑꯩꯈꯣꯏꯗꯤ ꯆꯥꯏ ꯍꯧꯖꯤꯛꯁꯨ
ꯔꯦ ꯁꯨꯈꯥ ꯔꯣꯇꯤꯗꯣ
ꯍꯣꯏ꯫
ꯅꯦꯄꯥꯂꯤ ꯇꯟꯗ ꯍꯥꯎꯔꯝꯃꯣꯏꯅꯦ
ꯍꯥꯎꯋ‌ꯦꯍꯦ꯫
ꯅꯠꯇ꯭ꯔꯣ
ꯍꯥꯎꯋꯦꯕ꯫
ꯍꯥ꯫
ꯑꯗꯨ ꯆꯥꯔ ꯍꯥꯎꯋꯦꯕ ꯍꯥꯎꯕꯅ ꯍꯣꯏꯅꯦ
ꯊꯖꯗꯦꯗ ꯍꯥꯎꯗꯧ ꯃꯥꯟꯗꯦꯗ
ꯢꯁ ꯅꯪ ꯃꯍꯥꯎ ꯇꯝꯗꯕꯩꯅꯦ ꯍꯌꯦꯡ ꯄꯨꯔꯛꯀꯦ ꯅꯪ ꯆꯥꯅꯤꯡꯉꯥꯏ ꯀꯩꯗꯣꯔꯤꯅꯣ꯫
ꯅꯪꯗꯤ ꯆꯥꯛ ꯆꯥꯔꯕꯣ
ꯑꯥꯎ ꯑꯥ ꯅꯠꯇꯦ ꯑꯩ ꯆꯥꯛ ꯆꯥꯗꯦ ꯍꯥꯏꯕꯤꯕꯗꯨꯗꯤ꯫
ꯍꯣꯏꯅꯦ ꯆꯨꯝꯃꯤꯅꯦ
ꯀꯩꯑꯕ ꯅꯦꯄꯥꯂꯤ ꯇꯟ ꯑ ꯍꯣꯏ ꯍꯣꯏ ꯑꯗꯨ ꯑꯣꯏꯅ ꯆꯥꯔꯦ ꯂꯥꯛꯑꯦ ꯇꯣꯏꯗꯗꯤ ꯅꯣꯏꯗ ꯂꯥꯛꯇ꯭ꯔꯣ
ꯂꯥꯛꯑꯦꯅ ꯈꯣꯏꯗꯤ ꯁꯃꯥꯔꯠ ꯁꯤꯇꯤꯗ ꯂꯩꯕꯅꯤꯅ ꯂꯥꯛꯑꯦ꯫
ꯑꯈꯣꯏꯁꯨ꯫
ꯍ‌ꯦꯔꯥ ꯅꯣꯏꯗꯤ ꯑꯣꯏꯔꯝꯗꯧ ꯃꯥꯟꯗꯦꯗ꯫
ꯑꯣꯏꯕꯅꯦ ꯇ꯭ꯋꯦꯟꯇꯤ ꯐꯣꯔ ꯑꯋꯥꯔꯁꯅꯦ ꯃꯥꯏ ꯂꯥꯛꯄꯗꫭ ꯍꯣꯏ꯫ ꯢꯁ ꯑꯣꯢ ꯁꯣꯂꯥꯔꯁꯨ ꯌꯥꯏꯗ ꯑꯗꯣ ꯁꯣꯂꯔ ꯄꯥꯏꯕꯗꯤ ꯅꯨꯡꯉꯥꯏꯗ꯭ꯔꯥ
ꯑꯩꯈꯣꯏꯗꯤ ꯁꯣꯂꯥꯔ ꯅꯠꯇꯦ ꯖꯦꯅꯦꯔꯦꯇꯔ ꯑꯣꯏꯅ ꯄꯥꯏꯔꯦ
ꯑꯈꯣꯏꯁꯨ꯫
ꯊꯥꯎ ꯄꯥꯝꯃꯨꯗꯅ ꯄꯥꯏꯑꯕ ꯑꯈꯣꯏꯗꯤ ꯊꯥꯎ ꯌꯥꯝ ꯂꯩꯌꯦꯕ꯫ ꯗꯨꯕꯥꯏꯗꯒꯤ ꯄꯨꯔꯛꯄ ꯊꯥꯎꯗꯣ
ꯑꯣ
ꯏꯁꯤꯡ ꯑꯣꯏꯔꯝꯅꯦ ꯢꯁꯤꯡꯅ ꯌꯥꯕ ꯏꯁꯤꯡꯅ ꯀꯩꯅꯣ ꯇꯧꯕ ꯌꯥꯕ꯫
ꯍꯣꯏ ꯌꯥꯏ ꯑꯗꯨꯁꯨ ꯑꯗꯨꯒꯤ ꯃꯤꯁꯤꯟꯁꯨ ꯂꯩꯌꯦ
ꯎꯝ ꯍꯏꯒꯦ ꯑꯗꯨꯅ ꯍꯌꯦꯦ
ꯀꯣꯂꯦꯖ ꯆꯠꯄ꯭ꯔꯣ꯫
ꯑꯥꯎ
ꯅꯨꯡꯉꯥꯏꯕ꯭ꯔꯣ꯫
ꯅꯨꯡꯉꯥꯏꯇ꯭ꯔꯗꯤ
ꯍꯥ
ꯅꯨꯡꯉꯥꯏꯇ꯭ꯔꯥꯗꯤ ꯅꯪ ꯅꯪ ꯆꯠꯇ꯭ꯔꯥ ꯐꯗꯦ꯫
ꯀꯩꯒꯤ ꯋꯥꯗꯕ ꯋꯥꯕ ꯌꯥꯗ꯭ꯔꯣ꯫
ꯋꯥꯕꯗꯤ ꯌꯥꯏꯌꯦꯕꯀꯣ
ꯎꯝ
ꯑꯗꯨ ꯋꯥꯗꯕ
ꯌꯥꯝ ꯐꯩꯅ ꯑꯗꯨꯗꯤ
ꯍꯣꯏ ꯐꯕꯅꯦ ꯑꯩꯈꯣꯏ ꯀ꯭ꯋꯥꯂꯦꯖꯇꯤ ꯌꯥꯝ ꯐꯕꯅꯦ
ꯁꯦꯡꯕ꯭ꯔꯣ꯫
ꯍꯣꯏ꯫
ꯑꯁ ꯑꯗꯨꯗꯤ ꯄ꯭ꯔꯤꯟꯁꯤꯄꯥꯜꯁꯨ ꯃꯇꯟ ꯇꯟꯕ ꯑꯣꯏꯔꯝꯅꯤ ꯅꯪꯒꯨꯝꯅ
ꯑꯗꯨ ꯌꯥꯝ ꯐꯥꯕꯩꯅꯦ ꯒ꯭ꯌꯥꯟ ꯇꯥꯏꯌꯦꯕꯀꯣ ꯅꯣꯏ ꯋꯥꯔꯝꯅꯦ ꯄꯣꯊꯥꯑꯣ ꯑꯣꯏꯅ ꯍꯦꯛꯇꯥ ꯍꯥꯏꯕꯅꯤ
ꯑꯁ ꯑꯗꯨꯗꯤ ꯑꯣꯖꯥꯁꯨ ꯌꯥꯝ ꯃꯟꯇꯟ ꯇꯜꯂꯦꯅ
ꯑꯦꯁ ꯇꯟꯕꯩ ꯅꯠꯇ‌ꯦ
ꯇꯟꯕꯩꯅꯦ ꯑꯗꯣ
ꯑꯦ꯫
ꯈꯪꯁꯨ ꯈꯪꯗꯅ ꯅꯣꯏ ꯑꯩꯈꯣꯏ ꯅꯣꯏ ꯅꯣꯏ ꯀꯣꯂꯦꯖꯀꯤ ꯅꯣꯏ ꯀꯣꯂꯦꯖꯀꯤ ꯒꯨꯝꯅ ꯑꯉꯥꯡ ꯃꯆꯥꯏ ꯇꯥꯏꯞꯇ ꯄꯥꯎꯁꯤ ꯏꯌꯣꯅ ꯍꯥꯏꯒꯗꯧ ꯉꯝꯕ꯭ꯔꯣ ꯈꯣꯏꯕꯣ꯫
ꯍꯥ ꯑꯈꯣꯏꯗꯤ ꯅꫭꯏꯅ ꯊꯣꯛꯄ ꯇꯧꯔꯣ ꯄꯥꯔꯣ꯫ ꯑꯩꯈꯣꯏ ꯑꯣꯖꯥꯁꯤꯡꯁꯨ ꯉꯝꯕ ꯃꯅꯨꯡꯗ ꯇꯥꯛꯑꯒꯦ ꯍꯥꯏꯌꯦꯕ
ꯑꫭꯖꯥꯁꯤꯡꯗꯨ ꯌꯥꯝ ꯇꯟꯕꯩꯅꯦ
ꯑꯥ ꯇꯟꯗꯦ ꯈꯣꯏ ꯑꯣꯖꯥ ꯁꯤꯡꯗꯤ ꯉꯝꯃ ꯃꯇꯨꯡꯗ ꯑꯈꯣꯏ ꯇꯝ ꯇꯥꯛꯀꯦ ꯑꯗꯨꯒ ꯅꯣꯏꯅ ꯅꯣꯏ ꯅꯁꯥꯅ꯫ ꯄꯥꯖꯧꯔꯣ ꯍꯥꯏꯕꯅꯦꯕ ꯈꯪꯑꯕ
ꯏꯁ
ꯌꯨꯝꯗ ꯂꯥꯛꯑꯒ ꯀꯅꯥꯅꯣ ꯀꯣꯂꯦꯖꯀꯤ ꯑꯣꯖꯥꯅ ꯀꯅꯥꯅꯣꯕꯨ ꯇꯥꯛꯀꯦ
ꯌꯨꯝꯗ ꯂꯥꯛꯑꯒ ꯇꯥꯎ ꯍꯥꯏꯔꯣ ꯑꯩꯅ꯫ ꯃꯤ ꯃꯤꯅ ꯃꯤ
ꯑꯗꯨꯗꯤ ꯍꯦꯟꯃꯟꯗ꯭ꯔꯣ
ꯅꯪꯅꯅꯦ ꯍꯥꯏꯗꯣ ꯑꯩꯅ ꯍꯥꯏꯕ꯭ꯔꯥ ꯑꯗꯨꯗꯣ ꯅꯪ ꯍꯥꯏꯗ꯭ꯔꯣ꯫
ꯑꯩꯅ ꯍꯥꯏꯔꯁꯨ ꯑꯩ ꯑꯩꯅ ꯑꯦꯛꯖꯥꯝꯄꯜ ꯄꯤꯕꯅꯤ ꯀꯩꯅꯣ꯫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
ꯆꯩꯅꯕ ꯅꯠꯇꯦ ꯀꯩꯅꯣ ꯑꯦꯛꯖꯥꯝꯄꯜ ꯑꯣꯏꯅ ꯍꯥꯏꯕꯅꯤ ꯀꯩꯅꯣ ꯈꯪꯉꯦꯅ ꯁꯨꯈꯥ ꯔꯨꯇꯤꯒ ꯗꯥꯜ ꯆꯥꯕꯒꯤ ꯉꯁꯤ ꯌꯥꯝ ꯁꯥꯎꯔꯦ ꯍꯥꯏꯕ ꯍꯣ ꯍꯣꯏ ꯅꯣꯡꯃ ꯑꯣꯛꯁꯥ ꯐꯖꯅ ꯊꯣꯡꯉꯒ ꯄꯤꯖꯔꯛꯀꯦꯁꯦ꯫
ꯅꯪꯁꯨ ꯆꯥꯔ ꯃꯥꯜꯂꯦꯗ ꯅꯪꯁꯨ ꯆꯥꯔ ꯃꯥꯜꯂꯦ ꯌꯥꯝ ꯈꯪꯉꯦꯕ꯫
ꯑꯩꯔꯣ ꯑꯩꯈꯣꯏꯗꯤ ꯆꯥꯗꯦꯗ ꯆꯥꯛ ꯑꯣꯏꯅ ꯆꯥꯏ
ꯍꯥ ꯆꯥꯔꯕꯅꯤ ꯈꯪꯏ ꯃꯍꯥꯎ ꯇꯝꯈ꯭ꯔꯕꯅꯤ ꯑꯗꯨꯏ ꯅꯠꯇ꯭ꯔꯅꯪ ꯍꯦꯛꯇ ꯍꯥꯏꯕꯗꯣ꯫
ꯆꯥꯛꯁꯨ ꯌꯥꯝ ꯌꯥꯝ ꯆꯥꯏ꯫
ꯑꯣ ꯑꯣ ꯀꯩ ꯏꯟꯁꯥꯡ ꯆꯥꯒꯦ꯫
ꯉꯁꯤꯔꯣ ꯑꯁ ꯑꯌꯨꯛꯇꯣ ꯌꯦꯟ ꯆꯥꯔꯝꯅꯤꯅ ꯉꯁꯤꯗꯤ ꯌꯦꯔꯨꯝ ꯑꫭꯏꯅ ꯇꯧꯔꯁꯦꯅ ꯗꯨꯝ ꯌꯦꯟꯔꯨꯝ ꯑꯣꯏꯅ ꯑꯃꯨꯛ ꯇꯧꯔꯦ ꯉꯁꯤꯒꯤ꯫
ꯑꯣ ꯑꯩ ꯑꯗꯨ ꯌꯦꯟ ꯆꯥꯔꯤ ꯑꯍꯤꯡꯗ ꯑꯃꯨꯛ ꯌꯦꯔꯨꯝ ꯆꯥꯗꯧꯕ
ꯍꯣꯏ ꯑꯌꯨꯛꯇꯅ ꯍꯌꯦꯡꯅ ꯍꯌꯦꯡ ꯑꯌꯨꯛꯅ ꯑꯃꯨꯛ ꯑꯣꯛꯁꯥ ꯆꯥꯒꯅꯤ
ꯑꯗꯨꯒ ꯑꯣꯛꯁꯥꯏꯒꯤ ꯃꯔꯨꯝ ꯑꯣꯒꯤ ꯃꯔꯨꯝ ꯅꯨꯡꯗꯥꯡ ꯑꯃꯨꯛ ꯆꯥꯗꯧꯕ꯭ꯔꯣ
ꯑꯣ ꯑꯣꯛꯄꯨ ꯃꯔꯨꯝ ꯀꯛ ꯄ꯭ꯔꯅꯦ꯫
ꯑꯗꯨ ꯅꯪ ꯍꯥꯏꯗꯨꯗꯤ ꯑꯩꯒꯤꯗ ꯁꯥ ꯆꯥꯗꯤ ꯅꯨꯡꯗꯥꯡꯗ ꯃꯥꯒꯤ ꯃꯔꯨꯝ ꯆꯥꯗꯤ ꯌꯥꯗꯕꯩ ꯇꯥꯏꯞꯇꯥ
ꯑꯦ ꯑꯩꯅ ꯍꯥꯏꯕꯗꯤ ꯌꯦꯟ ꯌꯦꯟꯗꯤ ꯃꯔꯨꯝ ꯀꯛ꯫ ꯌ‌ꯦ ꯑꯌꯨꯛꯇ ꯌꯦꯟ ꯆꯥꯏ ꯅꯨꯡꯗꯥꯡꯗꯅ ꯑꯃꯨꯛꯀ ꯌꯦꯟꯔꯨꯝ ꯆꯥꯏ ꯍꯌꯦꯡ ꯑꯌꯨꯛ ꯑꯣꯛꯁꯥ ꯆꯥꯔꯗꯤ꯫ ꯑꯣ ꯅꯨꯡꯊꯤꯟꯗꯅ ꯏꯁꯃꯣꯛ ꯄꯣꯛ ꯑꯣꯏꯅ ꯆꯥꯒꯦꯅ ꯍꯥꯏꯒꯦ ꯇꯧꯕꯅꯦ ꯅꯪꯅ ꯏꯁ ꯌꯥꯝ ꯍꯩꯄ ꯁꯥꯖꯤꯜꯂꯦ ꯅꯪꯁꯦ
ꯅꯪ ꯅꯪꯅꯅꯦ ꯑꯩꯅ ꯅꯠꯇꯦꯌꯦ
ꯏꯁ ꯏꯁ ꯏꯁ ꯑꯣ ꯇꯥꯏꯅꯔꯣ ꯇꯥꯏꯅꯔꯣ ꯑꯩ ꯂꯣꯏꯅ ꯑꯩ ꯂꯣꯏꯅ ꯂꯥꯟꯕꯅꯦ ꯑꯩꯅꯅꯦ
ꯍꯣꯏ ꯍꯣꯏꯅꯦ ꯍꯣꯏꯅꯦ ꯅꯪ ꯁꯔꯃꯤꯁꯇꯔ ꯀꯌꯥꯅꯣ ꯁꯔꯃꯤꯁꯇꯔ ꯀꯌꯥꯅꯣ ꯍꯥ
ꯑꯩꯔꯣ ꯑꯩ ꯅꯍꯥꯟꯅ ꯍꯥꯏꯈ꯭ꯔꯤꯗꯨꯗꯤ
ꯀꯥꯎꯈ꯭ꯔꯕ
ꯆꯍꯤ ꯑꯍꯨꯝ ꯂꯣꯏ ꯂꯣꯏꯁꯤꯟꯂꯥꯛꯑ ꯆꯍꯤ ꯑꯍꯨꯝ ꯐꯥꯔꯦ ꯂꯣꯏꯁꯤꯜ
ꯑꯦ ꯑꯦ ꯑꯦ ꯑꯦꯔ ꯅꯆꯤꯟꯊꯤꯕ ꯆꯠꯂꯦ ꯍꯥꯏꯕ ꯌꯥꯗ꯭ꯔꯣ ꯎꯝ ꯍꯥꯏꯅꯧ ꯍꯥꯏꯅꯧ ꯍꯥꯏꯅꯧ ꯀꯩ ꯀ꯭ꯂꯥꯁꯅꯣ ꯑꯗꯨꯗꯤ
ꯑꯗꯨꯁꯨ ꯍꯥꯏꯕꯤꯔꯝꯅꯦ ꯅꯪ ꯀꯣꯛ ꯌꯥꯗ꯭ꯔꯦ ꯆꯄꯥꯇꯤ ꯆꯥꯃꯟꯕꯩꯅꯦ ꯑꯗꯨ ꯆꯥꯛ ꯆꯥꯎ ꯌꯥꯗꯦ
ꯍꯥꯏꯔꯣꯏ ꯗꯤ ꯇꯣꯛꯑꯣ ꯌꯥꯏ ꯌꯥꯔꯦ ꯑꯗꯨ ꯂꯣꯏ ꯍꯥꯏꯔꯛꯗ꯭ꯔꯁꯨ ꯑꯦꯌꯥꯥꯏ ꯀꯔꯤ ꯑꯩ ꯅꯨꯄꯥꯕꯨ ꯑꯩ ꯑꯩ ꯑꯩ ꯅꯨꯄꯥ ꯇꯛꯀꯅꯤꯀꯣ ꯅꯪ ꯐꯩꯍꯟꯅꯤ
ꯔꯣꯠꯇꯤꯗꯣ ꯌꯥꯝ ꯌꯥꯝ ꯆꯥꯅꯨ ꯍꯥꯏꯔꯦꯕ ꯅꯪ ꯌꯥꯗ꯭ꯔꯦꯕꯀꯣ ꯅꯪ ꯀꯥꯟꯁꯤ ꯑꯣꯟꯒꯅꯨ ꯍꯥꯏꯁꯤ ꯌꯥꯗ꯭ꯔꯦꯕ ꯅꯪ ꯅꯦꯄꯥꯜꯗ ꯌꯥꯝꯅ ꯄꯥꯏꯅꯤꯡꯈ꯭ꯔꯦꯕꯀꯣ
ꯑꯩꯀꯣꯜ ꯅꯍꯥꯟ ꯅꯦꯄꯥꯜꯗ ꯆꯠꯂꯦꯕ ꯑꯁ ꯐꯖꯩ ꯅꯣꯏ ꯆꯠ ꯅꯣꯏꯁꯨ ꯆꯠꯂꯣ ꯍꯥ ꯐꯖꯩꯕ ꯃꯐꯝꯗꯣ
ꯑꯩꯗꯤ ꯑꯩꯗꯤ ꯅꯦꯄꯥꯜ ꯍꯩꯅꯗꯦ
ꯏꯁ ꯅꯪ ꯅꯍꯥꯟ ꯀꯣꯏ ꯀꯣꯏꯅꯂꯝꯕ ꯅꯨꯄꯤ ꯑꯃ ꯂꯩꯕꯒꯤ ꯑꯣꯏꯔꯝꯅꯤ ꯑꯗꯣ ꯍꯧꯖꯤꯛ ꯀꯥꯏ ꯅꯥꯔ ꯌꯥꯝ ꯑꯥ
ꯏꯁ ꯏꯁ ꯏꯁ ꯌꯥꯝ ꯈꯪꯕꯗꯣ
ꯈꯪꯕꯩ ꯅꯠꯇ꯭ꯔꯥ ꯍꯗꯣ ꯅꯪꯁꯨ ꯂꯣꯏꯅ ꯈꯪꯉꯦꯕ ꯆꯞꯄꯠ
ꯑꯣ ꯑꯗꯨꯗꯤ ꯅꯪ ꯐꯖꯅ ꯁꯇꯣꯛ ꯇꯧꯔꯝꯕ ꯖꯠꯅꯤꯅꯦ
ꯑꯗꯨꯅꯦ ꯀꯪꯂꯥ ꯀꯔꯤ
ꯑꯩꯉꯣꯟꯗ ꯍꯥꯏ ꯍꯥꯏꯂ ꯅꯪ ꯑꯣꯏꯔꯝꯃꯦꯅ ꯏꯁꯇꯣꯛ ꯇꯧꯔꯝꯕꯗꯤ
ꯏꯁ ꯑꯗꯨ ꯍꯥꯏꯅꯦ ꯈꯪꯕꯤꯅꯦ ꯑꯩ ꯑꯗꯨ ꯍꯥꯏꯅꯦ ꯈꯪꯕꯤꯅꯦ ꯑꯩ ꯑꯗꯣ ꯑꯗꯨꯏꯅꯦ ꯑꯩꯅ ꯑꯃꯨꯛ ꯑꯟꯐꯣꯂꯣ ꯇꯧꯗꯣ ꯅꯪꯕꯣ
ꯑꯩꯗꯤ ꯑꯝ
ꯎꯝ ꯁꯦꯡꯕ ꯇꯧꯈ꯭ꯔꯕꯣ
ꯍꯣꯏꯅꯦ ꯑꯩꯗꯤ ꯑꯣꯏꯗꯕ ꯉꯥꯡꯗꯦ
ꯑꯣꯍꯣ ꯑꯣꯍꯣ ꯅꯣꯏ ꯅꯨꯄꯥꯅ ꯌꯥꯗꯕꯩ ꯑꯣꯏꯂꯝꯅꯤ ꯆꯥꯛ ꯆꯥꯕ ꯃꯤꯒ ꯇꯤꯟꯅ ꯀꯩꯅꯣꯁꯨ ꯀꯥꯔꯗꯤꯤ ꯆꯥꯕꯁꯤꯡꯒ ꯇꯤꯟꯅ ꯋꯥꯏꯅ
ꯈꯪꯉꯦꯍꯦ ꯌꯥꯝ ꯈꯪꯉꯦꯍꯦ
ꯕꯤꯕꯦꯛ ꯀꯔꯤꯒꯤꯗꯨ ꯅꯨꯄꯥꯗ ꯐꯣꯂꯣ ꯇꯧꯕ꯭ꯔꯥ ꯑꯩꯉꯣꯟꯗ ꯁꯥꯔꯁꯨ ꯌꯥꯝ ꯍꯦꯟꯅ ꯐꯖꯩ ꯆꯥꯛꯁꯨ ꯆꯥꯏ ꯑꯩꯗꯤ ꯁꯨꯈꯥꯏꯔꯨꯇꯤ ꯈꯛꯇꯅꯦ ꯈꯩꯒꯤ ꯐꯣꯂꯣ ꯇꯧꯕ ꯍꯥꯏꯕ꯭ꯔꯥ
ꯂꯩꯔꯦꯦ
ꯈꯏꯕꯅꯦꯗ ꯏꯆꯟ ꯅꯨꯄꯤ ꯁꯥꯎꯅ ꯀꯣ
ꯍꯣꯏꯗ ꯈꯪꯉꯦꯗ ꯑꯩꯁꯨ
ꯗꯥꯗꯥꯅꯀꯣ ꯅꯨꯡꯁꯤꯕꯒꯤ ꯈꯥꯏꯕꯅꯤ ꯑꯦ ꯀꯀꯥꯒꯤ ꯇꯩꯇꯜꯗ ꯂꯨꯞꯊꯣꯛꯈ꯭ꯔꯦ ꯅꯪ ꯅꯪ ꯑꯩꯉꯣꯟꯗ ꯑꯟꯐꯂꯣ ꯇꯧꯈ꯭ꯔꯕꯒꯤ
ꯑꯌꯣ ꯅꯣꯛꯅꯤꯡꯉꯦꯗ
ꯀꯀꯥ ꯀꯧꯔꯨꯅꯣ ꯉꯁꯤꯗꯤ ꯗꯗꯥ ꯀꯧꯔꯛꯑꯣ
ꯅꯠꯇꯦ ꯕꯥꯕꯥ ꯀꯧꯔꯒꯦ ꯑꯗꯨꯗꯤ
ꯑꯗꯨꯗꯤ ꯗꯦꯗꯤ ꯀꯧꯔꯛꯑꯣ
ꯎꯝ ꯑ ꯍ ꯑ
ꯅꯣꯏ ꯀꯩꯅꯣꯗꯒꯤ ꯈꯨꯜꯂꯣꯝꯗꯒꯤ ꯏꯟꯁꯥꯡꯒꯨꯝꯕ ꯏꯟꯁꯥꯡ ꯅꯥꯄꯤꯒꯨꯝꯕ ꯄꯨꯔꯛꯇ꯭ꯔꯣ
ꯆꯥꯛꯗꯦ ꯀꯣꯏꯗꯤ ꯌꯥꯝ ꯑꯃ ꯂꯄꯦ ꯂꯥꯞꯄꯦꯕ ꯑꯗꯣ ꯀꯩꯅꯣ ꯍꯧꯖꯤꯛꯇꯤ ꯏꯔꯥꯡ ꯊꯣꯛꯄꯌꯦ ꯆꯠꯄꯁꯨ ꯌꯥꯗꯦ ꯆꯠꯂꯁꯨ ꯂꯝꯕꯤ ꯑꯇꯣꯞꯄꯗꯒ ꯌꯥꯝ ꯁꯪꯉꯦꯕ
ꯏꯟꯁꯥꯡꯅ ꯄꯤꯔꯤꯗꯤ ꯌꯥꯝ ꯐꯉ ꯌꯥꯝ ꯍꯣꯡꯅ ꯐꯪꯉꯝꯃꯤ ꯅꯣꯏꯔꯣꯝꯗ
ꯅꯥꯄꯤꯗꯤ ꯑꯗꯨꯗꯤ ꯌꯥꯝꯃꯦꯗ ꯑꯌꯥꯝꯕꯗꯤ
ꯎꯝ
ꯑꯗꯨ ꯅꯍꯥꯟꯗꯤ ꯑꯗꯨꯝ ꯊꯥꯔꯛꯄꯅꯦ ꯏꯔꯪ ꯂꯩꯇ꯭ꯔꯤꯀꯥꯟꯗꯤꯀꯣ
ꯑꯗꯨ ꯏꯔꯥꯡ ꯍꯧꯖꯤꯛꯇꯤ ꯏꯔꯥꯟ ꯂꯩꯔꯕꯅꯤꯅ ꯏꯟꯁꯥꯡ ꯅꯥꯄꯤꯁꯨ ꯃꯃꯟ ꯇꯥꯡꯉꯦ ꯅꯠꯇ꯭ꯔꯣ
ꯑ
ꯑꯥꯇꯥ ꯃꯣꯏꯖꯥꯁꯨ ꯍꯟꯗꯛꯇꯤ ꯇꯥꯡꯉꯝꯕꯅꯦꯕ ꯃꯕꯥꯜ ꯂꯣꯝꯒꯤ ꯄꯨꯔꯛꯄꯅꯤꯅ
ꯈꯪꯗꯦ ꯑꯗꯨꯗꯤ ꯑꯩꯈꯣꯏ ꯂꯩꯗꯕꯅꯤꯅ ꯈꯪꯗꯦ
ꯍꯥꯥ
ꯈꯪꯗꯦ ꯑꯗꯨꯗꯤ ꯅꯣꯏ ꯑꯣꯏꯅ ꯈꯪꯕꯅꯦ ꯅꯪ ꯅꯪ ꯈꯪꯕ ꯌꯥꯗ꯭ꯔꯣ ꯅꯪ ꯅꯪꯒꯤ ꯅꯨꯄꯤꯗ ꯍꯪꯕ ꯌꯥꯒꯗ꯭ꯔꯣ ꯑꯗꯨꯗꯤ
ꯑꯩ ꯁꯨꯀꯥꯔꯨꯇꯤ ꯆꯥꯁꯨ ꯆꯥꯗꯅ ꯀꯃꯥꯏ ꯈꯪꯗꯣꯏꯕ ꯑꯩꯗꯤ
ꯆꯥꯔꯅꯤ ꯅꯪꯁꯨ ꯉꯥꯏꯍꯥꯛ ꯂꯩꯗꯤ
ꯑꯩꯈꯣꯏꯗꯤ ꯁꯣꯟꯗꯣ ꯈꯪꯕ꯭ꯔꯥ ꯕꯣꯔꯥ ꯆꯥꯅꯕ ꯊꯂꯛꯀꯅꯤ ꯑꯇꯥ ꯃꯣꯏꯗꯗꯤ ꯆꯥꯖꯗ꯭ꯔꯤꯌꯦ
ꯍ ꯍꯣꯏꯕ꯭ꯔꯣ
ꯑꯣꯏꯌꯦꯦ
ꯊꯥꯖꯗꯤꯌꯦꯦ
ꯊꯥꯖꯍꯧ ꯀꯩꯅꯣ ꯃꯤꯅ ꯍꯥꯏꯔ ꯏꯁ ꯗꯗꯥꯅ ꯁꯦꯡꯅ ꯍꯥꯏꯔꯒ
ꯊꯖꯥꯕ ꯌꯥ ꯑꯗꯗꯤ ꯍꯧꯖꯤꯛꯀꯥꯟꯒꯤ ꯃꯤ꯭ꯌꯖꯤꯛꯁꯦ ꯎꯏꯗ ꯉꯥꯛꯇ ꯉꯪꯕꯅꯦ ꯑꯗꯨꯅꯦ
ꯑꯗꯨꯅꯦ ꯇꯧ ꯃꯤꯗꯤ ꯑꯥ ꯃꯄꯥ ꯂꯣꯝꯅ ꯂꯩꯦ ꯅꯪꯅ ꯀꯔꯤ ꯇꯧꯔꯤꯕ
ꯑꯗꯨ ꯀꯩꯗꯧꯔꯤꯒꯦ ꯑꯗꯣ
ꯎꯝ ꯄꯤ ꯊꯔꯝ ꯃꯥꯅꯤꯕꯣ
ꯏꯁ ꯅꯨꯄꯤ ꯊꯤꯗꯤ ꯑꯩ ꯑꯩꯃꯥꯎ ꯉꯥꯏꯒꯗ꯭ꯔꯣ
ꯎ ꯉꯥꯏꯕꯗ ꯀꯜꯂꯨ ꯊꯨꯡꯅꯅꯤ ꯊꯨꯡꯅꯅꯤ ꯏꯕꯦꯝꯃꯅꯪ ꯁꯨ ꯈꯔ ꯊꯤ ꯆꯥꯕ ꯐꯪꯅꯤ ꯗꯣꯟ ꯋꯥꯔꯤ
ꯑꯗꯨ ꯆꯠꯅꯤꯡꯕꯩꯅꯦ ꯆꯠꯀꯦ ꯍꯥꯏꯕꯗ ꯑꯩꯁꯨ
ꯍꯣꯏꯅꯦ ꯍꯣꯏꯅꯦ ꯆꯥꯖꯔꯣ ꯆꯥꯖꯔꯣ ꯑꯩꯈꯣꯏꯗꯤ ꯊꯤꯡꯖꯗꯤꯌꯦ
ꯅꯣꯏ ꯆꯥꯖꯔꯒꯦ ꯅꯪ ꯑꯩꯕꯣ ꯂꯧꯖꯒꯦ ꯄꯤꯕ ꯌꯥꯒꯗ꯭ꯔꯣ
ꯍꯧꯖꯤꯛ ꯄꯤꯔꯤꯁꯤꯗꯤ ꯆꯥꯖꯔꯣ ꯍꯥꯎꯅ ꯆꯥꯕꯤꯔꯣ
ꯍꯥ ꯍ ꯍ
ꯀꯥꯟꯁꯤ ꯅꯪ ꯉꯁꯤꯗꯤ
ꯄꯣꯛ ꯑꯩꯁ ꯀꯜꯂꯦ ꯍꯥꯏꯁꯨ ꯅꯨꯄꯥꯗꯗꯤꯀꯣ ꯐꯁꯃ ꯑꯩ ꯅꯨꯄꯥꯗꯣ ꯇꯥꯛꯀꯅꯤꯀꯣ ꯅꯨꯄꯥ ꯑꯃ ꯀꯣꯠꯇꯣꯔꯥꯒ
ꯑꯁꯤꯡꯕ꯭ꯔꯣ ꯍꯣꯑ
ꯍꯣꯏ ꯑꯁꯦꯡꯕ ꯍꯧꯖꯤꯛ ꯀꯩꯅꯣꯗ ꯍꯥꯞꯄꯤ ꯀꯟ ꯐ꯭ꯔꯦꯟꯖꯗ
ꯍꯥꯥ
ꯀꯟꯐ꯭ꯔꯦꯟꯁ ꯇ ꯍꯥꯞꯀꯦꯕ
ꯀ ꯍꯥꯞꯄꯣ ꯀꯥꯏꯗꯦ ꯀꯩ ꯅ‌ꯦꯄꯂꯤ ꯂꯣꯟꯗ ꯉꯦꯒꯣ ꯀꯥꯟꯁꯤꯗꯒꯣ
ꯅꯪꯁꯨ ꯈꯤꯇꯪ ꯀꯩꯅꯣ ꯌꯧꯔꯕ ꯏ ꯆꯤꯡꯉꯕ ꯂꯩ ꯅꯦꯄꯥꯂꯤꯒꯤ ꯅꯠꯇ꯭ꯔꯥ ꯈꯤꯇꯪ ꯎꯝ ꯍꯥꯏꯗꯤ ꯏꯃꯨꯡ ꯊꯣꯛꯄ ꯃꯤ ꯌꯍꯧꯕ꯭ꯔꯥ ꯍꯥꯏꯕꯅꯤꯗ
ꯌꯥꯎꯗꯦ ꯑꯩꯈꯣꯏꯒꯤ ꯑꯩꯈꯣꯏꯗꯤ ꯄꯤꯌꯣꯔ ꯅꯥꯒꯥ
ꯊꯥꯖꯗꯦ ꯊꯥꯖꯗꯕꯗꯣ ꯑꯩꯁꯨ ꯆꯧꯑ‌ꯣꯏꯅ ꯆꯥꯏꯅ ꯀꯩꯅꯣ ꯃꯣꯏꯁꯨ ꯆꯥꯛꯋꯦꯟ ꯆꯥꯕꯅꯦꯍꯦ ꯃꯣꯏꯁꯨ ꯆꯥꯛ ꯆꯥꯕꯅꯦ
ꯑꯦꯔꯥ ꯑꯣ ꯃꯣꯏꯗꯤ ꯆꯥꯛ ꯑꯣꯏꯅ ꯆꯥꯔꯁꯨ ꯁꯪꯒꯣꯝꯒ ꯇꯣꯠꯂ ꯆꯥꯕꯗꯨꯔꯣ
ꯅꯠꯇꯤ ꯁꯃꯁꯨ ꯇꯣꯇꯦ ꯑꯗꯨꯗꯤ ꯀꯩꯅꯣꯅꯤ ꯀꯨꯀꯤꯅꯦ
ꯐꯒꯤ ꯇꯧꯕꯅꯤꯗ ꯐꯨꯒꯤ ꯇꯧꯕꯅꯤ
ꯐꯥꯒꯤ ꯇꯧꯔꯅ ꯌꯥꯔꯦꯅꯦ ꯑꯩ ꯐꯥꯒꯤꯁꯦ ꯁꯨꯝ ꯁꯨꯝ ꯑꯩ ꯁꯥꯎꯅꯤꯡꯉꯥꯛ ꯑ‌ꯦ ꯀ‌ꯣ
ꯑꯣ ꯍꯣꯏ ꯍꯣꯏ ꯑꯩ ꯍ ꯀꯦꯝ ꯇꯥꯏꯕꯤꯔꯔꯣꯏ ꯂꯥꯟꯖꯔꯤ ꯗꯥ ꯂꯜꯂꯤꯂꯤꯀꯣ
ꯍꯣꯏ ꯀꯀꯥ
ꯗꯗꯥ ꯍꯥꯏꯔꯒ ꯀꯀꯥ ꯑꯗꯩꯗꯤ ꯑꯩꯃꯨꯛ ꯍꯧꯔꯛꯑꯅꯤ ꯑꯗꯥꯏꯗꯤ ꯑꯩꯃꯨꯛ ꯍꯥꯎꯔꯅꯤ
ꯁꯥꯎꯅꯕ ꯃꯨꯛ ꯍꯥꯎꯔꯅꯤ ꯑꯩ
ꯑꯗꯨꯅꯦ ꯅꯪ ꯅꯅꯤ ꯑꯩ ꯗꯥꯎ ꯍꯥꯠꯄꯗꯨ
ꯍꯧꯅꯤꯡꯗ꯭ꯔꯦꯗ ꯋꯥ ꯉꯥꯡꯅꯤꯡꯗ꯭ꯔꯦꯗ
ꯂꯔꯤ ꯄꯥꯕ ꯌꯗ꯭ꯔꯣ
ꯑꯩꯈꯣꯏꯗꯤ ꯂꯥꯏꯔꯤꯛ ꯑꯣꯏꯅ ꯄꯥꯗ꯭ꯔꯤ ꯄ꯭ꯔꯦꯛꯇꯤꯀꯦꯜ ꯑꯣꯏꯅ ꯆꯠꯂ ꯄ꯭ꯔꯦꯛꯇꯤꯀꯦꯜ ꯑꯣꯏꯅ ꯆꯠꯂꯤ